ꯑꯣ ꯇꯥꯏꯌꯦ ꯑꯦꯡꯉ ꯆꯥꯏꯁꯨꯣ ꯇꯥꯏꯌꯦ ꯇꯥꯏꯌꯦ ꯍꯥꯏꯔꯒ ꯅꯪ ꯑꯣ ꯑꯣ ꯅꯪ ꯇꯕ꯭ꯔꯥ
ꯍꯥꯎ ꯊ ꯇꯥꯏꯌꯦ
ꯎ ꯐꯥꯏꯗꯤ ꯇꯥꯕ꯭ꯔꯥ ꯇꯥ ꯇꯥꯕ꯭ꯔꯥ
ꯑ ꯉꯁꯥꯏꯗꯣ ꯇꯥꯗꯕꯀꯣ ꯑꯗꯨ ꯈꯔ ꯅꯦꯠꯋꯥꯛꯅꯔꯥ ꯍꯥꯏꯅ ꯑꯁꯤ ꯃꯄꯥꯟ ꯊꯣꯛꯄ ꯍꯧꯖꯤꯛꯁꯦ
ꯑꯣ ꯑꯗꯨꯒꯤꯅꯦ ꯅꯪꯒꯤ ꯅꯦꯋꯥꯡꯅ ꯑꯣꯏꯔꯕꯝꯅꯦ ꯑꯦ ꯀꯣꯜ ꯇꯧꯕ ꯈꯨꯗꯤꯡ ꯌꯥꯗꯦꯕ ꯃꯤꯒꯤꯗꯤ ꯑꯗꯨꯝ ꯌꯥꯑꯦꯕ꯫
ꯑꯣ ꯑꯣ ꯑꯣꯏꯔꯝꯒꯅꯤ ꯑꯗꯣ ꯎꯝ
ꯅꯪ ꯀ꯭ꯔꯤꯁꯥꯡ ꯆꯥꯕ꯭ꯔꯣ
ꯉꯁꯤꯁꯦ
ꯑꯗ ꯃ ꯃꯣꯏꯒꯤ
ꯑꯥ ꯑ ꯏꯁꯀ꯭ꯋꯥꯁ ꯏꯁꯀ꯭ꯋꯥꯁꯀꯤ ꯃꯇꯣꯟꯗꯣ ꯏꯁꯀ꯭ꯋꯥꯁꯀꯤ ꯃꯇꯣꯟꯗꯣ ꯑꯗꯨꯗꯣ ꯆꯥꯏꯑ
ꯑꯣ ꯑꯣ ꯑꯣ꯫
ꯎꯝ
ꯑ ꯔꯥꯝꯖꯅꯤꯅꯦ ꯑꯗꯨꯗꯤ ꯑꯗꯨꯒꯨꯝꯕ ꯑꯗꯨꯒꯨꯝꯕ ꯃꯇꯣꯟ ꯒꯥꯔꯗꯦꯟꯗ ꯅꯪꯒꯤ ꯆꯠꯊꯣꯛꯄ꯭ꯔꯥ
ꯎꯝ ꯑꯩ ꯉꯁꯤ ꯆꯥꯕꯗꯤ ꯒꯥꯔꯗꯦꯟꯗꯒꯤ ꯅꯠꯇꯦ ꯑꯗꯨ ꯑꯦ ꯑꯩꯒꯤ ꯏꯪꯈꯣꯜꯗꯗꯤ ꯀꯨꯝꯁꯤꯗꯤ ꯏꯁ꯭ꯀ꯭ꯋꯥꯁꯇꯨ ꯊꯣꯛꯇꯕ ꯕꯖꯥꯔꯗꯒꯤ ꯂꯩꯕꯅꯤ
ꯑꯣ ꯑꯣ ꯑꯣ ꯑꯣ ꯂꯥꯁ ꯏꯌꯥꯔꯗꯤ ꯊꯣꯛꯄ꯭ꯔꯣ꯫
ꯍꯣꯏ ꯊꯣꯛꯂꯒ ꯑꯃꯨꯛ ꯃꯥꯡꯈ꯭ꯔꯕꯀꯣ ꯑꯃꯨꯛ ꯊꯣꯛꯇ꯭ꯔꯕ ꯑꯩꯁꯦ ꯊꯥꯕꯗꯤ ꯊꯥꯕꯤꯌꯦ ꯑꯗꯨ ꯑꯃꯨꯛ ꯍꯥꯎꯗ꯭ꯔꯦꯅꯦ ꯉꯁꯤ ꯌꯣꯟꯆꯥꯛꯀꯤ ꯎꯄꯥꯝꯕꯤ ꯂꯩ ꯂꯩꯕꯒꯤꯔꯥ ꯈꯪꯗꯦ ꯀꯣꯁꯇꯨ ꯐꯠꯇꯕ
ꯑꯣ꯫
ꯎꯝ ꯑꯗꯣ꯫ ꯊꯥꯕꯗꯤ ꯊꯥꯕꯗꯤ ꯑꯗꯣ ꯀꯝꯁꯤꯗꯤ ꯊꯥꯠꯇ꯭ꯔꯦ ꯊꯣꯛꯇ꯭ꯔꯦ
ꯑꯣ ꯅꯣꯏ ꯅꯣꯏ ꯅ ꯏꯁꯀꯁꯀꯤ ꯃꯥꯒꯤ ꯔꯨꯠꯁ ꯂꯩꯌꯦꯗꯅ ꯑꯗꯨ ꯆꯥꯕ꯭ꯔ ꯑꯗꯨ ꯂꯧꯧ ꯆꯥꯕ꯭ꯔꯥ ꯑꯣ ꯑꯣ꯫ ꯎꯝ ꯑꯣ ꯑꯃ ꯄꯤ
ꯌꯨꯝ ꯁꯥꯕ ꯀꯥꯟꯗꯀꯣ ꯀ꯭ꯔꯤꯅꯣ ꯑꯃ ꯑ ꯑꯁꯤ ꯂꯩꯕ꯫ ꯀꯛꯆꯤꯡꯗꯤ ꯍꯥꯞꯆꯤꯟꯕꯒꯤ ꯑꯗꯨꯗꯤ ꯑꯃꯗꯤ ꯁꯤ ꯈ꯭ꯔꯔꯕ ꯃꯥꯜꯂꯦ ꯑꯗꯨ ꯑꯃꯥꯗꯨ ꯑꯗꯨ ꯇꯥꯁꯇꯗꯤ ꯇꯧꯗꯕꯅꯦ ꯑꯣꯏꯔꯁꯨ ꯊꯣꯛ ꯇ꯭ꯔꯦ ꯎꯄꯥꯥꯝꯕꯤ ꯌꯥꯝꯕꯒꯤ ꯃꯥꯜꯂꯦ ꯃꯇꯣꯟꯗꯤ
ꯑꯩꯒꯤ ꯐꯔꯦꯟ ꯑꯃꯅ ꯑꯣ ꯑꯣꯞ ꯂꯩꯕ ꯁꯦ ꯌꯥꯝ ꯄꯥꯕꯅꯤꯅꯦ ꯍꯥꯏꯕꯗꯤ ꯄꯣꯁ ꯆꯥꯅꯤꯡꯗꯁꯨ ꯃꯇꯣꯟ ꯆꯤꯡꯗꯨ ꯌꯥꯝ ꯌꯥꯏꯑꯕ
ꯑ ꯀꯣꯠꯁꯨ ꯆꯝꯐꯨꯗꯤ ꯑꯗꯨꯝ ꯍꯧꯋꯤꯗ
ꯎ ꯃꯅꯥ ꯑꯗꯨ ꯃꯅꯥ ꯑꯗꯨ ꯃꯇꯣꯟ ꯍꯥꯞꯇꯔꯁꯨ ꯃꯅꯥꯁꯨ ꯎꯇꯤꯗ ꯌꯥꯝ ꯍꯥꯎꯕꯅꯦ꯫ ꯎꯝ ꯍꯣꯏ
ꯅ ꯌꯥꯝ ꯅꯨꯡꯉꯥꯏꯕꯅꯤ ꯁꯤꯠꯄꯅꯤ ꯑꯗꯨ ꯑꯩꯅ ꯋꯥꯁ ꯁꯦ ꯌꯥꯝ ꯄꯥꯝꯅꯔꯒ ꯊꯣꯛꯇ꯭ꯔꯦꯅꯦ ꯑꯩꯒꯤ ꯑ ꯏꯪꯈꯣꯟꯗꯗꯤ꯫
ꯑꯣ ꯑꯃꯨꯛꯀ ꯂꯤꯡꯉꯃꯥꯗꯤ ꯑꯗꯨꯝ ꯊꯣꯛꯄꯅꯤ꯫
ꯍꯣꯏ ꯀꯨꯝꯁꯤ ꯑꯃꯨꯛ ꯊꯥꯕ ꯃꯇꯝꯗ ꯑꯃꯨꯛ ꯊꯥꯒꯅꯤ
ꯑ ꯍꯣꯏ ꯍꯣꯏ ꯑ ꯑꯗꯨ ꯑꯗꯨꯃꯥꯏꯅꯠꯇ ꯑꯕꯣ ꯑꯩꯈꯣꯏꯅ ꯆꯤꯛꯀꯟ ꯆꯥꯏ ꯑꯗꯨꯒ ꯑꯩꯈꯣꯏꯅ ꯉꯥ ꯆꯥꯏ꯫
ꯑꯧ ꯑꯧ ꯅꯣꯏꯗꯤ ꯖꯠ ꯖꯠ ꯊꯣꯡꯅꯩꯅꯦ ꯃꯤ
ꯁꯤꯡꯗꯣꯜ ꯉꯥ ꯆꯥꯅꯤꯡꯗꯦ ꯑꯗꯨꯒꯤ
ꯑꯥ ꯍꯣꯏ꯫ ꯑꯣ ꯑꯉꯥꯡꯁꯤꯡꯗꯤ ꯉꯥꯗꯤ ꯁꯔꯨ ꯌꯥꯝꯕꯅꯤꯅꯀꯣ ꯎꯝ꯫ ꯊꯔꯨ ꯌꯥꯝꯕꯒꯤ ꯃꯁꯦ
ꯃꯥ ꯂꯩꯕ ꯀꯥꯟꯗꯗꯤ ꯍꯥꯏꯕꯅꯤ ꯎꯝ
ꯐꯩꯅꯦ ꯑꯩ ꯍꯧꯖꯤꯛꯁꯦ ꯑ ꯃꯤ ꯂꯩꯇꯔꯕ꯭ꯔꯥ ꯍꯥꯏꯅ ꯇꯨꯝꯈ꯭ꯔꯒꯦꯔꯥ ꯍꯥꯏꯅ ꯂꯩꯕꯅꯦ ꯑꯗꯣ ꯑꯃꯨꯛ ꯅꯪ ꯇꯧꯔꯕꯁꯨ ꯐꯩꯗ꯫
ꯑꯩꯅ
ꯑꯗꯣ
ꯑ ꯅꯪ ꯑꯦ ꯅꯅ ꯉꯁꯥꯏ ꯏꯅꯥꯎꯅꯨꯄꯤꯗꯨ ꯇꯧꯑꯣ ꯍꯥꯏꯔꯒ ꯅꯪ ꯇꯧꯗꯕ꯭ꯔꯥ
ꯏꯅꯥꯎꯅꯨꯄꯤꯕꯨ ꯇꯧꯕꯁꯨ ꯑꯃꯒꯤꯒꯤꯁꯦ ꯌꯥꯔꯦ ꯍꯥꯏꯌꯦ ꯑ ꯃꯥꯒꯤ ꯂꯋꯥ ꯂꯩꯈ꯭ꯔꯕ ꯃꯥꯜꯂꯦ ꯀꯝꯄ꯭ꯂꯤꯠ ꯇꯧꯈ꯭ꯔꯦ ꯍꯥꯏꯔꯦ ꯋꯥꯟ ꯍꯟꯗ꯭ꯔꯦꯗ ꯑꯩꯠꯇꯤ ꯀꯝꯄ꯭ꯂꯤꯠ ꯍꯥꯏꯌꯦꯅꯦ
ꯑꯣ ꯑꯣ ꯑꯗꯨꯒꯤ ꯑꯩꯒꯤꯁꯨ ꯑꯗꯨꯃꯥꯏꯅ ꯊꯣꯛꯑꯦ ꯃꯥꯒꯤ ꯀꯣꯜ ꯇꯧꯔꯀꯥꯟꯗ ꯑꯗꯨꯗꯤ ꯃꯥꯒꯤꯅꯦ ꯃꯥꯜꯂꯦ
ꯑ ꯑꯗꯨ ꯃꯥꯒꯤꯗꯤ ꯑ ꯃꯥꯗꯤ ꯂꯣꯏꯈ꯭ꯔꯕ ꯃꯥꯜꯂꯦ꯫ ꯀꯣ ꯑꯗꯨꯗꯤ ꯎꯝ ꯑ ꯍꯧꯖꯤꯛꯁꯤꯦ ꯑꯉꯥꯡ ꯃꯈꯣꯟ ꯇꯥꯔꯤꯕꯁꯤ ꯁꯤ ꯃꯣꯏꯁꯨ ꯇꯣꯝꯗ꯭ꯔꯤꯕ꯭ꯔꯣꯅꯦ꯫
ꯇꯨꯝꯗ꯭ꯔꯤꯌꯦ ꯃꯥ ꯅꯨꯡꯗꯥꯡꯗ ꯀꯩꯅꯣ ꯊꯦꯡꯅ ꯇꯨꯝꯕꯅꯤ꯫ ꯉꯁꯥꯏ ꯅꯨꯡꯗꯤꯟꯗ ꯇꯨꯝꯈ꯭ꯔꯕꯒꯤꯀꯣ ꯎꯝ ꯍꯥ ꯎꯝ
ꯑꯗꯣ ꯍꯌꯦꯡꯗꯤ ꯀꯔꯤ ꯊꯕꯛ ꯇꯧꯒꯅꯤ ꯑꯃꯨꯛ ꯗꯨꯀꯥꯟ ꯆꯠꯀꯦꯔꯥ꯫
ꯍꯌꯦꯡ ꯍꯣꯏ ꯍꯌꯦꯡꯗꯤ ꯗꯨꯀꯥꯟ ꯆꯠꯈꯤꯅꯤ꯫
ꯑꯥ ꯑꯥ ꯃꯄꯥ ꯅꯥꯁꯦ ꯈꯔ ꯐꯔꯕ꯭ꯔꯥ
ꯍꯣꯏ
ꯎꯝ
ꯍꯔ
ꯑꯣ ꯑꯣ ꯑꯥ ꯅꯨꯃꯤ ꯃꯥꯗꯤ ꯃꯄꯥ ꯑꯥ ꯃꯥ ꯐꯥꯕ ꯀꯥꯟꯗ ꯃꯥꯕꯨ ꯁꯨ ꯈꯨꯝꯒꯦ ꯑꯗꯨ ꯑꯩꯗꯤ ꯃꯥꯕꯨ ꯈꯨꯝꯕ ꯑꯗꯨꯝ ꯁꯨꯛ ꯐꯪ ꯐꯪꯗꯅꯕꯅꯤ ꯑꯩꯅꯁꯨ ꯅꯤꯡꯁꯤꯡꯗ꯭ꯔꯕꯅꯤꯅꯦ ꯃꯥ ꯑꯁꯤꯗ ꯂꯩꯕꯁꯨ꯫
ꯎꯝ ꯍꫭꯏ ꯍꫭꯏ ꯑ
ꯎꯝ
ꯍꯣꯏ ꯍꯣꯏ ꯌꯥ ꯀ
ꯑꯗꯣ ꯑꯗꯣ ꯏꯊ ꯃ ꯀ꯭ꯔꯤꯅꯣ
ꯏꯆꯦ꯫
ꯑꯦ ꯉꯣꯛꯅꯤꯕ ꯍꯔꯅꯤ ꯃꯀ ꯀꯣ ꯑꯅꯥꯍꯪ ꯀꯣ ꯇꯣꯁꯦ ꯃꯈꯣꯏ ꯇꯨꯝꯈ꯭ꯔꯦ ꯇꯨꯝꯈ꯭ꯔꯦ ꯃꯤꯌꯥꯝ ꯇꯨꯝꯈ꯭ꯔꯦ ꯑꯩꯒꯤ ꯏꯅꯥꯎꯅ ꯄꯤꯗ ꯃꯥꯗꯣ ꯀꯟꯅ ꯀꯣꯜ ꯇꯧꯔꯤꯌꯦ ꯑꯗꯨꯒ ꯑꯇꯣꯞꯄꯗꯤ ꯂꯣꯏꯃꯛ ꯇꯨꯝꯕ ꯍꯧꯔꯦꯗ꯫
ꯑ ꯏꯅꯥꯎꯅꯨꯄꯤꯁꯤ ꯀꯣꯜ ꯇꯧꯃꯟꯕꯤꯒꯤ ꯃꯥꯁꯤ ꯈꯔ ꯌꯥꯝꯅ ꯆꯦꯜꯂꯗꯤ ꯆꯦꯟꯂꯝꯝꯒꯅꯤ
ꯍ ꯎꯝ ꯌꯥꯝ ꯌꯥꯝ ꯀꯧ ꯇꯣꯅꯤ ꯃꯥꯗꯤ
ꯑ ꯏꯅꯥꯎꯅꯨꯄꯤ ꯂꯥꯏꯔꯤꯛ ꯇꯝꯕꯤꯗꯨ ꯑꯃꯨꯛ ꯑ ꯑꯁꯤꯔꯣꯝꯗ ꯂꯩꯈ꯭ꯔꯕ꯭ꯔꯣ ꯇꯃꯦꯡꯂꯣꯡꯗ
ꯃꯗꯦ ꯂꯦ ꯁꯤꯗ ꯑꯄꯉ ꯑꯁꯦ ꯑ ꯄꯥꯏꯌꯦ ꯃꯥꯁꯨꯨ ꯃꯥ ꯃꯥꯒꯤ ꯂꯣꯏꯈ꯭ꯔꯕ ꯃꯥꯜꯂꯦ ꯑꯗꯨꯒꯤ ꯇꯧꯕ ꯌꯥꯗꯕ ꯃꯥꯜꯂꯦ ꯈꯪꯗꯦ꯫
ꯑꯣ ꯑ ꯑꯗꯣ
ꯃꯁꯤꯁꯤ ꯀꯁ ꯃꯁꯤ ꯀꯁ
ꯑꯁꯤꯁꯦ ꯊꯥꯔꯇꯤ ꯁꯨꯔꯗꯤ ꯑꯃꯨꯛ ꯄꯤꯗ꯭ꯔꯕ ꯃꯥꯜꯂꯦꯀꯣ
ꯎꯝ ꯍꯣꯏ ꯑꯗꯨꯃꯥꯏꯅ ꯑꯃꯨꯛꯒ ꯄꯤꯗꯕ ꯃꯥꯂ ꯄꯤꯗꯦ ꯃꯣꯏ ꯅꯝꯕꯔ ꯑꯃꯗꯀꯣ ꯑꯗꯨ ꯊꯥꯔꯇꯤ ꯁꯨꯕꯗꯤ ꯑꯃꯨꯛꯀ ꯄꯤꯗꯦ꯫
ꯑ ꯑꯥ
ꯑꯗꯨꯅꯤꯅꯦ ꯃꯤ ꯑꯃꯕꯨ ꯇꯧꯔꯒ ꯌꯥꯗꯕ ꯇꯧꯔꯒ ꯌꯥꯗꯕꯀꯣ
ꯍ
ꯑꯗꯨꯒꯤ ꯑꯩꯗꯤ ꯌꯥꯝ ꯂꯩꯔꯤꯌꯦꯅꯦ ꯇꯧꯅꯤꯡꯉꯥꯏ꯫
ꯑ
ꯑꯩꯒꯤꯁꯤ ꯍꯧꯖꯤꯛ ꯑꯩꯇꯤꯟ ꯍꯧꯖꯤꯛꯅ ꯅꯥꯏꯟ ꯇꯤꯟ ꯑꯣꯏꯒꯅꯤ ꯑꯗꯨ ꯈꯛꯇ ꯉꯥꯏꯔꯤꯑꯦ ꯑꯗꯨꯗꯤꯔꯥ ꯨꯒꯨꯝꯕ ꯂꯩꯔꯤꯕ ꯀꯣ꯫
ꯑꯣ ꯑꯣꯣ ꯑꯩꯕꯨ ꯑꯃꯨꯛꯀ ꯇꯧꯣ ꯑꯩꯕꯨ ꯃꯔꯤ ꯇꯧꯑꯣꯣ
ꯑꯥ ꯑꯥ
ꯎꯝ
ꯍꯌꯦꯡ ꯍꯌꯦꯡꯔ
ꯍꯧꯖꯤꯛ ꯑꯁꯤ ꯀꯥꯎ ꯇꯧꯔꯒ ꯋꯥꯟꯅꯤꯅ ꯑꯗꯨꯒ ꯑꯃꯨꯛꯀ ꯑꯍꯨꯝ ꯇꯧꯑꯣ
ꯑꯥ ꯑꯩꯈꯣꯏꯒꯤ ꯂꯤꯛ ꯀꯥꯏꯗꯤ ꯉꯥꯛꯂꯝꯕ ꯌꯥꯏꯌꯦ ꯑꯩꯕꯨ ꯅꯨꯡꯉꯥꯏꯅ ꯋꯥꯔꯤ ꯁꯥꯟꯅꯔ ꯂꯩꯔꯦ꯫ ꯋꯥ ꯃꯅꯁꯨꯨ ꯑꯣꯏꯔꯁꯨ ꯃꯣꯏꯁꯤ ꯑꯩꯈꯣꯏꯔꯣꯝꯗꯗꯤ ꯃꯤ ꯀꯤꯌꯥꯁꯤ ꯄꯥꯏꯗꯕꯅꯤ ꯀꯣ ꯑꯗꯨꯒꯤ ꯃꯣꯏꯁꯦ ꯉꯥꯛꯄꯗꯤ ꯉꯥꯛꯂꯝꯝꯕ ꯌꯥꯏ
ꯑꯣ
ꯋꯥꯏꯁꯅꯨ ꯍꯥꯏꯅ ꯇꯔꯤꯁꯨ ꯇꯧꯔꯣꯢꯗ ꯍꯥꯥ
ꯃꯣꯏꯗꯤ ꯄꯥꯏꯅꯗꯕ꯭ꯔꯣ
ꯄꯥꯏ ꯅꯥꯏ ꯍꯥꯏꯕꯗꯨ ꯑꯩꯅ ꯈꯪꯗꯕ ꯍꯣꯏ
ꯑꯥ-ꯑꯥ ꯅꯣꯏ ꯂꯤꯛ ꯑꯗꯨꯔꯣꯝꯗ ꯌꯥꯝ ꯄꯥꯏꯔꯝꯒꯅꯤ ꯑꯗꯣ ꯅꯣꯏ ꯂꯩꯀꯥꯏꯗ ꯄꯥꯏꯗꯕ ꯑꯣꯏꯔꯝꯅꯤꯗ꯫
ꯍꯣꯏꯗ ꯌꯥꯝ ꯄꯥꯔꯝꯒꯅꯤ ꯑꯗꯨ ꯑꯩꯈꯣꯏ ꯃꯤ ꯑꯇꯣꯞꯄꯁꯤꯡꯁꯨ ꯑꯗꯨꯃꯥꯏꯅ ꯊꯣꯛꯑꯦ ꯍꯥꯏꯕꯗꯨ ꯇꯥꯕꯗꯤ ꯇꯥꯏꯍ ꯑꯗꯨ ꯃꯣꯏꯅ ꯄꯥꯏꯗꯕ ꯑꯗꯨ ꯑꯩ ꯑꯦꯁ ꯃꯣꯏꯒꯤꯗꯃꯛ ꯍꯥꯏꯒꯦ ꯍꯥꯏꯔꯁꯨ ꯑꯩꯗꯨ ꯃꯣꯏꯒꯤꯗꯃꯛ ꯁꯦꯝꯕꯁꯨ ꯑꯩꯁꯨ ꯍꯥꯏꯗꯕꯒꯤ ꯑꯗꯨ ꯋꯥ ꯑ ꯊꯕꯥꯛꯗꯨꯣ ꯌꯥꯝꯒꯅꯤ ꯍꯥꯏꯕꯀꯣ
ꯍꯣꯏ ꯍꯣꯏ ꯑꯗꯨꯅꯤ ꯃꯤꯒꯤ ꯁꯦꯝꯕꯤꯕꯗꯨꯣ ꯊꯕꯛ ꯌꯥꯝ ꯍꯥꯏꯕꯅꯤ ꯅꯪꯗꯤ ꯑꯩꯅ ꯁꯦꯝ ꯃꯣ ꯍꯥꯏꯕ ꯀꯥꯟꯗ ꯍꯦꯛ ꯁꯦꯝꯃ꯭ꯔꯗꯤ ꯅꯪꯒꯤꯗꯨ ꯂꯣꯏꯈ꯭ꯔꯅꯤꯅꯦ
ꯍꯣꯏꯅꯦ ꯑꯗꯨ ꯅꯨꯃꯤꯠꯇ ꯑꯩꯁꯤ ꯊꯕꯛꯁꯨ ꯆꯦꯟꯕꯀꯣ ꯑꯗꯨꯒ ꯑꯩꯅ ꯑꯩ ꯏꯇꯣꯝꯗꯗꯤ ꯍꯥꯏꯔꯣꯏ ꯍꯥꯏꯕ ꯏꯅꯥꯎꯅꯨꯄꯤꯅ ꯍꯦꯞ ꯇꯧꯗ꯭ꯔꯗꯤꯀꯣ ꯑꯗꯨꯒꯤ ꯁꯦꯝꯕ ꯌꯥꯗꯕꯅꯤꯅ
ꯎꯝꯅꯦ ꯑꯦꯩꯅ ꯃꯥ ꯐꯣꯟ ꯃꯅꯥꯎ ꯅꯨꯨꯄꯤꯗꯨ ꯍꯪꯔꯒ ꯅꯪ ꯇꯧꯋꯣ ꯍꯥꯏꯅ ꯍꯥꯏꯔꯒ ꯅꯪꯗꯤ ꯀꯨꯏꯅ ꯂꯩꯔꯒ ꯑꯃꯨꯛ
ꯍꯣꯏꯅꯦ ꯑꯗꯨꯗ ꯑꯩꯅ ꯀꯨꯏꯅ ꯀꯨꯏꯅ ꯑꯗꯨꯝ ꯊꯝꯈ꯭ꯔꯕꯤꯒꯤ ꯑꯩꯁꯦ ꯍꯧꯖꯤꯛ ꯋꯥꯕꯅꯤ꯫ ꯃꯤꯁꯨ ꯌꯥꯝꯗ꯭ꯔꯦ ꯍꯥꯏꯕꯀꯣ꯫ ꯅꯣꯏꯕꯨ ꯐꯪꯗ꯭ꯔꯗꯤ ꯑ ꯅꯣꯏꯕꯨ ꯐꯪꯗ꯭ꯔꯗꯤ ꯑꯇꯣꯞꯄꯗꯤ ꯐꯪꯗ꯭ꯔꯕ ꯀꯣ
ꯑꯣ ꯑꯣ
ꯑꯥ
ꯎꯝ ꯑꯗꯨꯃꯥꯏꯅ ꯇꯧꯕꯅꯤ ꯑꯩꯅ ꯅꯍꯥꯟ ꯍꯥꯏꯀꯥꯟꯗ ꯍꯥꯏꯔꯗꯤ ꯅꯪꯒꯤꯁꯨ ꯈꯔꯗꯤ ꯅꯨꯡꯉꯥꯏꯕ ꯐꯪꯒꯅꯤꯅꯦ ꯄꯥꯎ ꯒꯨꯗ ꯅ꯭ꯌꯨꯁ ꯐꯪꯒꯅꯦꯕ ꯎꯝ ꯑꯩꯈꯣꯏꯗꯤ ꯌꯥꯝ ꯐꯪꯅꯔꯦꯕ
ꯎꯝ ꯑꯗꯨꯒ ꯑꯁꯤꯁꯦ ꯑꯩꯈꯣꯏꯅ ꯊꯥꯔꯇꯤ ꯐꯥꯎꯕ ꯇꯧꯕꯤꯗ꯭ꯔꯗꯤ ꯃꯣꯏꯅ ꯄꯩꯁꯥꯗꯨ ꯊꯥꯔꯣꯏꯗ꯭ꯔꯥ ꯀꯔꯤ ꯇꯧꯕ꯭ꯔꯥ ꯁꯤꯁꯦ
ꯑ ꯈꯪꯗꯦ ꯑꯗꯨꯒꯒꯨꯝꯗꯦ ꯍꯧꯔꯅ ꯏꯟꯁꯥꯟꯅꯥꯁꯦ
ꯑꯥ ꯑꯥ ꯍꯣꯏ ꯍꯣꯏ ꯑꯗꯨ ꯑ ꯅꯣꯏꯅ ꯅꯣꯏꯔꯣꯝꯗꯗꯤ ꯍꯧꯖꯤꯛꯇꯤ ꯅꯨꯡꯗꯤ ꯆꯨꯗꯦꯀꯣ꯫
ꯍꯣꯏ ꯉꯁꯤꯗꯨ ꯑꯥ ꯍꯣꯔꯦꯟ ꯅꯨꯡꯗꯥꯡ ꯑꯣꯏꯔꯝꯗꯥꯏꯗꯗꯤ ꯅꯨꯡꯁꯥ ꯁꯥꯔꯛꯑꯦ ꯅꯨꯃꯤꯠ ꯑꯍꯨꯝ ꯍꯨꯝꯗꯤ ꯅꯨꯡ ꯀꯟꯅ ꯆꯨꯔꯦ꯫
ꯑꯥ ꯑꯥ
ꯅꯍꯥꯟꯗꯤ ꯅꯨꯡ ꯀꯟꯅ ꯁꯨꯝ ꯆꯨ ꯆꯨꯗꯦ ꯑꯗꯨ ꯉꯔꯥꯡ ꯅꯍꯥꯟꯗꯤ ꯐꯖꯅ ꯀꯟꯅ ꯆꯨꯔꯦ꯫
ꯑꯣ ꯅꯣꯏꯒꯤ ꯎꯠꯁꯣꯏ ꯂꯣꯏꯈ꯭ꯔꯕ꯭ꯔꯣ ꯉꯁꯤꯗꯤ ꯆꯥꯕ
ꯌꯥꯝ ꯂꯩꯈꯤꯌꯦ ꯐ꯭ꯔꯤꯖꯇ
ꯑꯣ ꯑꯩꯁꯨ ꯎꯁꯣꯏ ꯉꯁꯤ ꯄꯨꯔꯛꯔ ꯀꯧꯒꯗꯧꯔꯤꯅꯦ ꯐꯨꯠꯀꯗꯧꯕꯗꯣ
ꯑꯣ ꯅꯪ ꯑꯩ ꯐꯣꯟ ꯇꯧꯕ ꯐꯔꯦ ꯑꯗꯨ ꯇꯧ ꯇꯧꯔꯣ ꯍꯧꯔꯦꯟ ꯐꯨꯠꯂ ꯑꯗꯨ ꯎꯁꯨ ꯎꯁꯣꯏꯗꯣ ꯑꯩꯈꯣꯏꯅ ꯄꯨꯔꯛꯄꯗꯨꯀꯣ
ꯑꯥ
ꯌꯥꯝ ꯍꯥꯎꯕ ꯈꯣꯏꯅꯦ ꯍꯥꯏꯌꯦ ꯃꯤꯅ ꯍꯥꯏꯔꯒ ꯑꯗꯨꯒꯤ ꯑꯣꯏꯔꯝꯗꯤ ꯌꯥꯝ ꯍꯥꯎꯋꯦ꯫
ꯑꯥ ꯑꯥ
ꯎꯁꯣꯏ ꯍꯧꯕꯁꯦ ꯎꯋ ꯌꯦꯡꯊꯡ ꯅꯠꯇ꯭ꯔꯁꯨ ꯎꯁꯣꯏ ꯍꯥꯎꯕꯁꯦ ꯂꯩꯑꯦ ꯍꯥꯏꯌꯦ ꯑꯗꫭ ꯍꯥꯎꯕꯅ ꯈꯔ ꯊꯨꯝꯕꯀꯣ ꯍꯥꯏ ꯌꯥꯝ ꯈꯥꯗꯕ ꯑꯗꯨ ꯑꯩꯈꯣꯏꯒꯤ ꯎ ꯀꯔꯝꯕ ꯊꯣꯏꯅ ꯍꯥꯎꯕ꯭ꯔꯥ ꯍꯥꯏꯁꯦ ꯑꯩ ꯍꯧꯖꯤꯛꯀꯥꯟꯗꯤ ꯃꯁꯛ ꯐꯖꯥꯅ ꯈꯪꯈ꯭ꯔꯦ ꯑ ꯕ꯭ꯔꯥꯎꯟ ꯀꯂꯔ ꯃꯥꯒꯤ ꯀꯣꯕꯔꯗꯨ ꯈꯔ ꯃꯨ ꯁꯤꯜꯂꯒ ꯕ꯭ꯔꯥꯎꯟ ꯀꯂꯔ ꯊꯣꯛꯑꯒ ꯃꯇꯨ ꯌꯥꯝꯕꯗꯣ ꯑꯗꯨ ꯑꯗꯨꯗꯨꯣ ꯈꯥꯕꯅꯦ꯫ ꯑꯗꯨꯒ ꯑꯩꯈꯣꯏꯅ ꯒꯥꯔꯗꯦꯟꯗ ꯂꯤꯡꯕꯒꯤ ꯇꯥꯏꯞꯇ ꯆꯥꯎꯔꯁꯨ ꯋꯥꯏꯠ ꯊꯣꯛꯂꯒ ꯀꯣ ꯇꯨ ꯌꯥꯝꯗꯕꯗꯣ ꯑꯗꯨ ꯃꯇꯨꯗꯤ ꯂꯩꯗꯤ ꯂꯩ ꯑꯗꯨ ꯌꯥꯝꯗꯕ ꯑꯗꯣ ꯑꯗꯨꯅ ꯎꯁꯣꯏ ꯍꯥꯎꯕ ꯈꯣꯏꯅꯤ꯫
ꯑꯣ ꯑꯣ ꯑꯗꯨ ꯌꯥꯝ ꯄꯥꯕ꯭ꯔꯥ ꯃꯁꯥꯛꯁꯤ ꯌꯥꯝ ꯌꯥꯝ ꯄꯥꯕ꯭ꯔꯥ ꯍꯥꯏꯕ
ꯑꯥꯑ
ꯌꯥꯝ ꯑ ꯑꯗꯨ ꯔꯦꯝ ꯊꯨꯟ ꯃꯥꯟꯕ꯭ꯔꯥ ꯍꯜꯂꯣ ꯂꯣꯏꯗꯥꯥꯏꯁꯤ꯫